ꯑ
ꯇꯥꯕ꯭ꯔꯣ
ꯍꯜꯂꯣ
ꯇꯥꯏꯀꯣ
ꯇꯥꯏꯌꯦ
ꯀꯟꯅ ꯇꯥꯕ꯭ꯔꯥ
ꯀꯟꯅ ꯇꯥꯏꯌꯦ
ꯀꯟꯅ ꯇꯥꯏꯌꯦ
ꯍꯣꯏ
ꯉꯁꯥꯏ ꯉꯁꯥꯏꯒꯤꯒ ꯁꯤ ꯀꯅꯥꯅ ꯍꯦꯟꯅ ꯇꯥꯒꯦ
ꯍꯝ ꯑꯥ ꯁꯤꯅ ꯈꯔ ꯀꯟꯅ ꯇꯥꯕ ꯃꯥꯜꯂꯦ
ꯑꯣ ꯐꯔꯦ ꯐꯔꯦ ꯑꯩꯅ ꯋꯥꯆꯦꯞꯇ ꯊꯥꯈꯤꯕꯗꯨꯗ ꯇꯧꯔꯛꯄꯅꯤꯀꯣ ꯅꯪ
ꯑ ꯑꯃ ꯑꯃꯨꯛꯀꯣ ꯌꯥꯗꯕ ꯑꯗꯨꯒꯤꯅꯤꯗ
ꯑꯣꯀꯦ ꯇꯥꯔꯦꯀꯣ
ꯑꯥꯎ ꯁꯦꯡꯅ ꯇꯥꯔꯦ
ꯑꯠꯆꯥ ꯐꯖꯩ ꯐꯖꯩ
ꯅꯦꯍ ꯅꯪꯗꯤ ꯊꯕꯛ ꯊ ꯊꯕꯛꯀꯨꯝꯕ ꯇꯧꯗ꯭ꯔꯣ
ꯊꯕꯛ ꯇꯧꯕ ꯃꯤ ꯃꯥꯟꯕ꯭ꯔꯣ
ꯑꯁ ꯃꯥꯟꯗꯦꯅꯦ ꯁꯛ ꯐꯖꯕꯅꯤꯅ ꯅꯨꯄꯤꯗ ꯀꯦꯟꯍꯜꯂꯒ ꯂꯝꯕꯤꯗ ꯆꯠꯂꯝꯒꯗꯧ ꯃꯥꯜꯂꯦ
ꯑ ꯑꯗꯨꯅꯤ ꯑꯗꯨꯃꯛꯅꯤ ꯅꯪꯅ ꯍꯥꯏꯕꯗꯨ
ꯑꯁ ꯑꯗꯨꯗꯤ ꯐꯠꯇꯦꯅ
ꯀꯔꯤꯒꯤ ꯅꯨꯄꯤ ꯈꯇꯪ ꯅꯨꯄꯥꯒꯤ ꯅꯨꯄꯥꯅ ꯊꯕꯛ ꯇꯧꯔꯒ ꯍꯤꯡꯕ ꯌꯥꯕ꯭ꯔꯅꯦ ꯅꯨꯄꯤ ꯅꯨꯄꯥꯁꯨ ꯅꯨꯄꯤꯅ ꯊꯕꯛ ꯇꯧꯔ ꯍꯤꯡꯕ ꯌꯥꯏꯅ ꯆꯞꯃꯅꯩꯩꯅ ꯅꯠꯇ꯭ꯔꯣ
ꯗꯨ ꯑꯣꯏꯔꯁꯨ ꯅꯪ ꯏꯀꯥꯏꯗꯕ꯭ꯔꯣꯅꯦ ꯍꯌꯦꯡꯋꯥꯏ ꯅꯪ ꯅꯪ ꯅꯨꯄꯤꯅ ꯊꯕꯛ ꯇꯞꯇꯥꯏ ꯁꯨꯔ ꯅꯪꯅ ꯆꯥꯔ ꯇꯨꯝꯕ ꯆꯥꯔ ꯇꯨꯝꯕ ꯇꯧꯔꯗꯤ ꯑꯁ ꯅꯪ ꯏꯀꯥꯏꯔꯛꯀꯅꯤꯗ
ꯏꯀꯥꯏꯕꯤꯗꯦ ꯏꯀꯥꯏꯕꯤ
ꯏ ꯍꯧꯖꯤꯛ ꯏꯀꯥꯏꯗꯦ ꯍꯥꯏꯕ ꯋꯥꯅꯦ ꯏꯀꯥꯏꯅꯤ
ꯏꯀꯥꯏꯗꯦ ꯀꯔꯤꯔꯣ ꯆꯞ ꯃꯅꯩꯅ ꯃꯥꯅ ꯇꯣꯂꯣꯞ ꯆꯥꯕꯗꯣ ꯑꯩꯅ ꯆꯥꯕꯒꯨꯝꯕꯅꯤ ꯅꯠꯇ꯭ꯔꯥ
ꯑꯗꯨ ꯅꯨꯄꯤꯗꯤ ꯀꯩ ꯍꯥꯏꯅꯤ ꯅꯨꯄꯤꯗꯤ ꯏꯃꯨꯡꯒꯤ ꯊꯕꯛ ꯇꯧꯈꯤꯅꯤ ꯑꯉꯥꯡ ꯂꯩꯔꯗꯤ ꯑꯉꯥꯡꯁꯨ ꯁꯦꯕꯥ ꯇꯧꯔꯛꯈꯤꯅꯤ ꯑꯗꯣ ꯅꯨꯄꯥꯗꯤ ꯅꯨ ꯄꯥꯗꯤ ꯌꯨꯝꯗꯒꯤ ꯊꯣꯛꯑꯒ ꯊꯕꯛ ꯁꯨꯑꯣꯅ ꯍꯥꯏꯕꯅꯦ ꯑꯁꯦꯡꯕꯗꯤ
ꯗꯨꯃꯥꯏ ꯍꯥꯏꯕ꯭ꯔꯣ ꯑꯩꯗꯤ ꯈꯪꯗꯕ
ꯑꯗꯣ ꯑꯩꯅ ꯈꯪꯕꯁꯦ ꯅꯉꯣꯟꯗ ꯍꯥꯏꯔꯦꯅ ꯑꯗꯣ
ꯑꯗꯨꯗꯤ ꯍꯌꯦꯡꯗꯒꯤ ꯐꯣꯂꯣ ꯇꯧꯕ ꯇꯥꯔꯦꯅꯦ
ꯑꯁ ꯑꯁꯤꯗꯗꯤ ꯅꯣꯡ ꯆꯨꯏꯌꯦ
ꯅꯣꯡ ꯆꯨꯔꯦ ꯃꯈꯣꯟ ꯇꯥꯏꯌꯦ
ꯅꯣꯡ ꯆꯨꯔꯦ ꯇꯨꯝꯕ ꯅꯨꯡꯉꯥꯏꯕ ꯃꯇꯝꯅꯤꯅꯦ
ꯇꯨꯝꯈ꯭ꯔꯣꯅ ꯑꯃꯨꯛ
ꯑꯩ ꯍꯥ ꯍꯣꯔꯦꯟ ꯉꯥꯏꯍꯥꯛ ꯂꯩꯔꯒ ꯇꯨꯝꯗꯣꯏꯅꯦ ꯑꯃꯨꯛꯀ
ꯑꯩꯅ ꯆꯥꯛ ꯊꯥꯔꯛꯀꯦ ꯇꯨꯝꯈ꯭ꯔꯣ
ꯑ ꯍꯥ ꯍꯣꯏ ꯃꯪꯗ ꯆꯥꯛ ꯆꯥꯛ ꯊꯥꯕꯤꯔꯛꯑꯣ
ꯅꯪ ꯅꯥꯒꯅꯤꯀꯣ ꯃꯪꯗꯒꯤ ꯆꯥꯔꯗꯤ
ꯐꯠꯇꯦ ꯍꯥꯏꯀꯣ
ꯍꯣꯏ
ꯑꯗ ꯍꯥꯥ
ꯈꯪꯉꯤꯅꯦ ꯅꯪꯁꯨ ꯑꯗꯨꯒꯨꯝꯕꯗꯤ
ꯑꯣꯏ ꯑꯁ ꯑꯍꯜ ꯂꯃꯟ ꯂꯩ ꯀꯩꯅꯣ ꯑꯈꯣꯏ ꯏꯃꯨꯡꯗ
ꯑꯗꯨ ꯇꯧꯒꯅꯣ ꯑꯗꯨ ꯐꯠꯇꯦ ꯑꯗꯨ ꯇꯧꯕ ꯌꯥꯗꯦ ꯁꯨꯃꯥꯏꯅ ꯃꯪꯕꯗꯣ ꯐꯠꯇꯦ ꯑꯗꯨꯃꯥꯏꯅ ꯍꯥꯏꯕꯅꯦ
ꯑꯣ
ꯅꯥꯒꯜꯂꯦ ꯀꯨꯝꯕ ꯑꯥ ꯀꯩ ꯍꯥꯏꯅꯤ ꯁꯝꯗ ꯑꯦ ꯃꯪ ꯁꯝꯗ ꯍꯥꯏꯌꯦ ꯃꯪꯗ ꯁꯝ ꯐꯠ ꯇꯦ ꯅꯣꯡ ꯏꯁꯤꯡ ꯊꯦꯡꯕꯁꯨ ꯐꯠꯇꯦ ꯍꯥꯏꯌꯦ
ꯇꯥꯕ꯭ꯔꯣ
ꯇꯥꯏꯌꯦ ꯇꯥꯏꯌꯦ
ꯑꯁ ꯅꯪ ꯈꯣꯟꯁꯦ ꯄꯤꯛꯇ꯭ꯔꯨ ꯄꯤꯛꯈ꯭ꯔꯦ
ꯇꯥꯕ꯭ꯔꯥ
ꯇꯥꯗꯤ ꯇꯥꯏꯌꯦꯕꯀꯣ ꯑꯩꯒꯤ
ꯎꯝ
ꯑꯩꯒꯤ ꯀꯔꯤ ꯍꯥꯏꯅꯤ ꯈꯣꯟꯗꯤ ꯚꯣꯂꯨꯝꯗꯤ ꯄꯨꯔꯥ ꯐꯨꯜꯗ ꯂꯩꯈ꯭ꯔꯦ ꯑꯗꯣ ꯅꯪ ꯅꯈꯣꯜꯁꯤꯅ ꯇꯦꯟꯅꯋꯥ ꯄꯥ ꯇꯦꯟꯅꯋꯥꯒꯤ ꯇꯥꯏꯞꯇꯥ ꯄꯦꯠ ꯄꯦꯠꯅ ꯉꯥꯡꯔ ꯂꯩꯌꯦ
ꯇꯥꯔꯕ ꯍꯧꯖꯤꯛꯇꯤ
ꯇꯥꯗꯤ ꯇꯥꯏꯌꯦꯕꯀꯣ ꯀꯩ ꯍꯥꯏꯅꯤ
ꯎꯝ
ꯑꯁ ꯑꯍꯟ ꯑꯍꯟ ꯅꯥ ꯄꯡꯕꯤ ꯈꯔꯅ ꯇꯥꯕꯩ ꯇꯥꯏꯞꯇꯥ ꯈꯤꯖꯤꯛ ꯈꯖꯤꯛ ꯈꯖꯤꯛꯇꯪ ꯇꯥꯕꯗꯣ
ꯉꯁꯥꯏꯗꯤ ꯀꯟꯅ ꯇꯥꯔꯝꯕ ꯍꯧꯖꯤꯛꯇꯤ ꯇꯥꯗ꯭ꯔꯕ
ꯑꯁ ꯅꯣꯡ ꯆꯨꯕꯒꯤꯔꯥ ꯈꯪꯗꯦ ꯀꯟꯅ ꯇꯥꯗ꯭ꯔꯦ
ꯍꯧꯖꯤꯛꯇꯤ ꯇꯥꯔꯕꯣ
ꯇꯥꯔꯦ ꯍꯧꯖꯤꯛꯇꯤ ꯑꯁ ꯅꯣꯡ ꯆꯨꯋꯤꯅꯦ ꯑꯁꯤꯗꯤ ꯅꯣꯡ ꯆꯨꯔꯥ ꯀꯥꯟꯗꯗꯤꯀꯣ ꯅꯣꯡ ꯅꯣꯡ ꯃꯔꯛꯇ ꯁꯥꯟꯅꯕ ꯌꯥꯝ ꯅꯨꯡꯉꯥꯏꯕꯅꯦ
ꯍꯣꯏ ꯏꯔꯨꯑꯣꯅ ꯏꯔꯨꯑꯣꯅ
ꯑꯩꯗꯤ ꯅꯣꯡ ꯃꯔꯛꯇ ꯏꯔꯣꯏꯕꯅꯦ
ꯍꯨꯝ ꯍꯨꯝ ꯏꯔꯨꯋꯣ ꯍꯧꯖꯤꯛ
ꯅꯨꯡꯉꯥꯏꯕꯅꯤꯅꯦ ꯑꯁ ꯅꯣꯡ ꯆꯣꯠꯂꯒ ꯆꯠꯄ ꯅꯨꯡꯉꯥꯏꯕꯅꯦ ꯌꯥꯝ
ꯅꯪꯁꯦ ꯒꯥꯡꯃꯩꯔꯧ ꯅꯪꯁꯦ ꯒꯥꯡꯃꯩꯔꯣ ꯒꯥꯡꯃꯩꯔꯣ
ꯀꯅꯥ ꯀꯃꯥꯏꯅ ꯈꯪꯉꯤꯅꯣ
ꯑꯩ ꯈꯪꯉꯤꯅꯦ ꯅꯪ ꯋꯥꯉꯥꯡ ꯁꯉꯥꯡꯗꯣ
ꯥꯒꯥꯡꯃꯩ ꯒꯥꯡꯃꯩ ꯈꯣꯏꯁꯦ ꯑꯥ ꯃꯆꯤꯟ ꯌꯥꯝ ꯀꯜꯂꯦ ꯑꯩꯅꯤ
ꯅꯪꯁꯨ ꯍꯥꯏꯖꯤꯜꯂꯦꯍꯦ
ꯆꯪꯊꯣꯛꯄꯒꯤ ꯈꯪꯕꯩ ꯌꯣꯏꯔꯝꯅꯤ
ꯒꯥꯡꯃꯩꯍꯣꯏꯁꯦ ꯃꯆꯤꯟ ꯌꯥꯝ ꯀꯜꯂꯦꯅ ꯍꯥꯏꯌꯦ ꯑꯗꯨꯃꯥꯏꯅ
ꯅꯪꯅ ꯍꯥꯏꯕꯗꯣ ꯁꯣꯏꯔꯦ ꯀꯥꯃꯩꯅꯀꯣ
ꯎꯝ
ꯅꯠꯇꯦ ꯑꯩꯅ ꯍꯥꯏꯗꯣꯏꯁꯦ ꯂꯥꯜꯂꯦ ꯑꯔꯥꯟ ꯑꯔꯥꯟ ꯑꯔꯥꯥꯟꯕꯗꯨꯗꯤ ꯍꯥꯏꯅꯤꯡꯗꯦ
ꯍꯥꯏꯌꯨꯗ ꯇꯥꯁꯤꯗ
ꯀꯩꯔꯤꯅꯣ ꯅꯪ ꯑꯁꯦꯡꯒꯤ ꯅꯪ ꯈꯣꯟꯁꯦ ꯐꯖꯅ ꯇꯥꯗꯦ
ꯀꯔꯤ ꯇꯧꯕꯖꯥꯠꯔꯣꯀꯣ ꯇꯥꯗꯦ ꯍꯥꯏꯁꯤꯕꯨ ꯑꯩꯗꯤ ꯀꯟꯅ ꯍꯥꯏꯕꯅꯦ ꯑꯗꯨ ꯅꯪꯅ ꯇꯥꯗꯦ ꯍꯥꯏꯌꯦ ꯈꯪꯗ꯭ꯔꯦ
ꯑꯗꯨ ꯑꯁꯨꯃꯥꯏꯅ ꯍꯧꯖꯤꯛꯀꯤꯗꯣ ꯀꯟꯅ ꯉꯥꯡꯕꯒꯤ ꯇꯥꯏꯌꯦꯕ ꯅꯪꯅ ꯇꯞꯅ ꯇꯞꯅ ꯉꯥꯡꯕꯒꯤꯅꯦ ꯇꯥꯗꯦ ꯍꯥꯏꯁꯦ ꯑꯩꯗꯤ ꯑꯩ ꯑꯩꯒꯤ ꯈꯣꯟꯗꯤ ꯍꯧꯔꯝꯒꯅꯤꯅ
ꯑꯩꯈꯣꯏ ꯂꯩꯀꯥꯏꯒꯤ ꯃꯤ ꯃꯌꯥꯝ ꯇꯥ ꯇꯥꯔꯦꯅꯦ ꯅꯪꯅ ꯉꯥꯡꯕꯗꯣ
ꯑꯩ ꯑꯩꯈꯣꯟꯗꯤ ꯍꯧꯕꯅꯤꯅ ꯃꯥꯏꯀ꯭ꯔꯣꯐꯣꯟ ꯗꯔꯀꯥꯔ ꯇꯥꯗꯦ
ꯑꯥ ꯇꯔꯣꯏ
ꯅꯪꯅ ꯀꯟꯅ ꯉꯥꯡꯗꯕꯒꯤꯅꯦ
ꯑꯩ ꯒꯥꯡꯃꯩ ꯅꯨꯄꯤ ꯂꯧꯁꯤꯔꯥ ꯇꯧꯔꯒ ꯃꯆꯤꯟ ꯌꯥꯝ ꯀꯜꯂꯦ ꯍꯥꯏꯕꯒꯤ ꯂꯧꯅꯤꯡꯗ꯭ꯔꯦꯅꯦ
ꯂꯣꯏꯔꯦꯗꯅ
ꯆꯨꯝꯗ꯭ꯔꯣ ꯍꯥꯥ ꯊꯔꯣꯏꯔꯣ ꯑꯦ ꯑꯗꯨ ꯑꯗꯨꯛ ꯂꯥꯏꯕ ꯊꯕꯛꯇꯨꯕꯨ ꯍꯩꯇ꯭ꯔꯗꯤ ꯂꯣꯏꯔꯦꯗ
ꯂꯧꯒ ꯆꯠꯄ꯭ꯔꯕ ꯂꯠꯂꯝꯗꯧ ꯃꯥꯟꯗꯕ ꯑꯁ ꯅꯨꯄꯤꯅ ꯀꯦꯟꯕ ꯁꯛꯇꯥꯅꯤ ꯀꯦꯔ ꯂꯩꯔꯝꯗꯧ ꯃꯥꯜꯂꯦ
ꯂꯧ ꯎꯏꯌꯦ ꯌꯥꯝ ꯀꯟꯕꯅꯦ ꯑꯩꯗꯤ ꯕꯣꯔꯥ ꯑꯅꯤ ꯑꯍꯨꯝ ꯊꯥꯡꯕ ꯉꯝꯃꯦ
ꯍꯩꯌꯦꯅꯦ ꯑꯩꯗꯤ ꯅꯪꯁꯦ ꯁꯛ ꯐꯖꯩ ꯍꯥꯏꯕꯗꯨꯗ ꯅꯨꯄꯤ ꯥꯈꯛꯇ ꯀꯦꯟꯕꯅꯦ ꯅꯁꯛꯁꯦ ꯐꯖꯅ ꯌꯣꯜꯂꯒ ꯊꯕꯛ ꯁꯨꯗꯕꯤꯗ ꯂꯩꯔꯝꯒꯗꯧꯕ ꯃꯥꯜꯂꯤꯅꯦ ꯅꯪꯅ ꯍꯥꯏꯔꯤꯗꯨꯗꯤ
ꯌꯥꯏꯍꯦ ꯅꯪꯁꯨ ꯅꯪꯅ ꯁꯛ ꯐꯖꯩ ꯍꯥꯏꯕꯁꯤꯗꯤ ꯅꯨꯡꯉꯥꯏꯍꯦ
ꯎꯝ ꯀꯩꯅꯥꯔꯁꯤ ꯂꯩꯔꯗꯤ ꯁꯛ ꯐꯖꯔꯗꯕꯅꯤꯀꯣ
ꯍꯥꯥ
ꯀꯩꯅ ꯔꯁꯤꯅꯦ ꯍꯥꯏꯔꯗꯤꯀꯣ ꯁꯛ ꯐꯖꯩ ꯍꯥꯏꯔꯤꯅꯦ ꯀꯩꯅꯥꯔꯁꯤ ꯍꯥꯏꯕꯁꯦ ꯑꯩꯈꯣꯏ ꯀꯩ ꯍꯥꯏꯅꯤ ꯑꯗꯨꯃꯥꯏꯅ ꯍꯥꯏꯅꯕꯅꯦ
ꯑꯥ ꯅꯣꯡ ꯇꯕꯥ ꯅꯣꯡ ꯇꯥꯕ ꯂꯦꯞꯈ꯭ꯔꯦꯀꯣ
ꯑꯥ ꯅꯣꯡ ꯂꫭ ꯅꯣꯡꯗꯤ ꯑꯣ ꯈꯔꯥ ꯈꯔꯥ ꯈꯔꯥ ꯈꯔꯥ ꯇꯥꯏꯌꯦ ꯑꯗꯨꯝ ꯌꯥꯝ ꯇꯥꯕꯗꯤ ꯅꯠꯇꯦ ꯑꯁ ꯈꯪꯗ‌ꯦꯗ ꯑꯩꯒꯤ ꯐꯔ‌ꯦ
ꯀꯔꯤ ꯊꯕꯛ ꯇꯧꯕ꯭ꯔꯣ ꯅꯨꯡꯗꯥꯡ ꯊꯦꯡꯅ ꯇꯧꯕꯗꯣ
ꯅꯔꯁ ꯑꯣꯏꯕꯒꯤꯅꯦ ꯀꯩꯅꯣꯅꯦ ꯑꯦ ꯑꯁꯤꯐꯥꯎ ꯈꯪꯗꯦ ꯗꯤꯌ꯭ ꯇꯤ ꯅꯥꯏꯠ ꯗꯤ꯭ꯌꯨꯇꯤ ꯆꯠꯂꯦ ꯍꯥꯏꯔꯥ
ꯖꯦꯅꯤꯝꯁ
ꯔꯤꯝꯁꯇꯥ
ꯑꯣ ꯖꯦꯅꯤꯝꯁꯇ ꯅꯔꯁ ꯇꯝꯕ ꯃꯤ ꯃꯌꯥꯝ ꯑꯩꯅ ꯋꯥꯔꯤ ꯁꯥꯕꯅꯤꯅꯦ ꯃꯥꯗꯤ ꯑꯗꯨꯏꯅꯤ ꯅꯣꯏ ꯄꯥꯔꯇꯤꯔ ꯅꯣꯏ ꯄꯥꯔꯇꯤ ꯅꯣꯏ ꯄꯥꯔꯇꯤꯔꯥ ꯍꯥꯏꯅ ꯈꯟꯕ ꯑꯩꯗꯤ
ꯏꯁ ꯑꯩꯈꫭꯏ ꯄꯥꯔꯇꯤꯔꯥ ꯑꯩ ꯈꯪꯕ ꯂꯩꯇꯦꯀꯣ ꯅꯪꯅ ꯋꯥꯔꯤ ꯁꯥꯟꯅꯔꯤꯗꯣ
ꯎꯝ ꯎꯝ
ꯥꯏ ꯗꯀꯣ ꯃꯤꯁꯦ ꯊꯕꯛꯁꯦ ꯅꯨꯡꯉꯥꯏꯅ ꯁꯨꯕ ꯊꯕꯛ ꯑꯃꯐꯥꯎ ꯂꯩꯇ꯭ꯔꯦꯗ ꯂꯣꯏꯅ ꯋꯥꯅꯈ꯭ꯔꯦꯗꯀꫭ ꯍꯧꯖꯤꯛꯇꯤ
ꯋꯔꯦ ꯋꯔꯦ
ꯍꯥꯏꯕꯗꯤ ꯀꯔꯤ ꯍꯥꯏꯁꯤꯔꯥ ꯅꯨꯡꯉꯥꯏꯅ ꯁꯨꯕ ꯊꯕꯛ ꯑꯃꯐꯥꯎ ꯂꯩꯇ꯭ꯔꯦꯕ
ꯍꯣꯏ
ꯑꯁ ꯅꯨꯡꯉꯥꯏꯇꯕꯅꯦ ꯑꯃꯨꯛꯀ ꯈꯜꯂꯑꯗꯤꯀꫭ ꯃꯃꯥꯡ ꯃꯃꯥꯡ ꯆꯍꯤꯒ ꯍꯟꯗꯛ ꯆꯍꯤꯒꯗꯤ ꯀꯩ ꯍꯥꯏꯒꯅꯤ ꯋꯦꯗꯔꯁꯨ ꯌꯥꯝ ꯆꯦꯟꯖ ꯂꯩꯈ꯭ꯔꯦ ꯈꯦꯅꯈ꯭ꯔꯦ ꯑꯥ ꯁꯥꯕꯁꯨ ꯍꯦꯜꯂꯦꯀꯣ
ꯍꯣꯏ ꯅꯪ ꯆꯍꯤ ꯀꯌꯥ ꯁꯨꯔꯒꯦ
ꯍꯥꯏꯕ ꯍꯥꯏꯔꯣꯏ ꯒꯦꯁꯇꯧꯋꫭ
ꯉꯪꯁꯤ ꯇ꯭ꯋꯦꯟꯇꯤ ꯊ꯭ꯔꯤ
ꯑꯣꯏꯔꯝꯃꯅꯤ
ꯇ꯭ꯋꯦꯟꯇꯤ ꯇ꯭ꯋꯦꯟꯇꯤ ꯇꯨ
ꯑꯥ
ꯃꯈꯣꯟꯁꯦ ꯃꯤꯒꯤ ꯃꯈꯣꯟꯁꯦ ꯇ꯭ꯋꯦꯟꯇꯤ ꯊ꯭ꯔꯤ ꯇ꯭ꯋꯦꯟꯇꯤ ꯇꯨꯒꯤ ꯃꯥꯂꯦꯅꯦ
ꯎꯝ ꯃꯥꯟ
ꯑꯩꯗꯤ ꯑꯩꯩꯗꯤ ꯍꯉꯨꯈ꯭ꯔꯦ
ꯅꯪꯔꯣ ꯑꯉꯥꯡ ꯑꯣꯏꯔꯒꯣ ꯃꯦꯆꯌꯣꯔ ꯁꯥꯕꯗꯣ ꯃꯥꯜꯂꯦ ꯅꯪ
ꯏꯁ
ꯑꯁꯦꯡꯕ ꯃꯥꯜꯂꯦ ꯑꯗꯨꯃꯥꯏꯅ ꯑꯗꯨꯃꯥꯏꯅ ꯇꯧꯕ꯭ꯔꯥ
ꯑꯩꯗꯤ ꯑꯩꯗꯤ ꯑꯩꯗꯤ ꯑꯍꯟꯅꯤ ꯑꯗꯨꯕꯨ ꯑꯉꯥꯡꯁꯨ ꯁꯥꯕ ꯍꯩꯌꯦ
ꯑꯣꯏꯔꯝꯅꯤꯌꯦ ꯑꯁ ꯑꯗꯨꯒꯤꯅꯦ ꯅꯨꯄꯤꯁꯤꯡꯅ ꯅꯉꯣꯟꯗ ꯂꯣꯏꯅ ꯀꯦꯜꯂꯦꯅ ꯍꯥꯏꯔꯤꯁꯦ
ꯑ
ꯑꯩꯗꯤ ꯍꯟꯅꯨꯔꯕꯅꯦꯍꯦ ꯅꯨꯄꯤ ꯊꯤꯈ꯭ꯔꯕꯅꯤ ꯐꯩꯒꯤ ꯇꯧꯕꯅꯦ ꯑꯩ ꯅꯨꯄꯤ ꯊꯤꯈ꯭ꯔꯦ
ꯑꯉꯥꯡ
ꯑꯗꯨꯖꯤ ꯑꯉꯥꯡ ꯑꯉꯥꯡ ꯑꯃꯈꯛꯇꯪ ꯂꯩꯕꯗ ꯉꯥꯏꯔꯤꯗ ꯀꯨꯏꯗ꯭ꯔꯤꯗ
ꯆꯍꯤ ꯆꯍꯤ ꯀꯌꯥ ꯁꯨꯔꯦ ꯑꯉꯥꯡꯗꯣ
ꯊ꯭ꯔꯥ ꯀꯨꯟꯊ꯭ꯔꯥ ꯑꯩꯔꯣ ꯑ ꯑꯉꯥꯡꯔꯣ ꯑꯉꯥꯡꯗꯨꯗꯤ ꯆꯍꯤ ꯑꯍꯨꯝ ꯉꯥꯛꯇ ꯉꯥꯏꯔꯤꯗ ꯆꯍꯤ ꯑꯍꯨꯝ ꯁꯨꯗ꯭ꯔꯤ ꯁꯨꯒꯦ ꯇꯧꯔꯦ
ꯑꯣ ꯑꯗꯨꯗꯤ ꯅꯪꯁꯦ
ꯑꯩꯗꯤ ꯑꯥ ꯍꯥꯏꯌꯣ ꯍꯥꯏꯌꯣ ꯂꯩ
ꯄꯥꯈꯪ ꯑꯣꯏꯔꯝꯗ꯭ꯔ‌ꯦꯅꯦ ꯑꯣ ꯑꯩꯅ ꯁꯥꯟꯅꯔꯤꯁꯦ ꯄꯥꯈꯪ ꯅꯠꯇ꯭ꯔꯦꯅꯦ ꯑꯩꯗꯤ ꯄꯥꯈꯪꯅ‌ꯦꯅ ꯃꯨꯟꯗꯥꯒꯁꯦ ꯌꯥꯝ ꯅꯨꯡꯉꯥꯏꯔ ꯁꯥꯟꯅꯔ ꯑꯣ
ꯆꯍꯤꯗꯤ ꯅꯧꯔꯤꯌꯦ
ꯆꯍꯤ ꯅꯧꯔꯁꯨ ꯅꯪ ꯅꯨꯄꯤ ꯊꯤꯒꯤ ꯑꯉꯥꯡ ꯂꯩꯈ꯭ꯔ‌ꯦ ꯀꯔꯤꯅꯣ ꯀꯔꯤ ꯗꯤꯐ꯭ꯔꯦꯟꯁꯅꯣ
ꯑꯗꯣ ꯅꯨꯄꯤ ꯊꯤꯔꯁꯨ ꯋꯥꯔꯤ ꯁꯥꯕ ꯌꯥꯗꯦ ꯍꯥꯏꯕ ꯂꯩꯕ꯭ꯔꯣꯅꯦ ꯅꯪꯁꯨ
ꯅꯪꯒꯤ ꯅꯨꯄꯤꯅꯁꯨ ꯈꯪꯉꯒ ꯉꯥꯡꯕꯤꯒꯅꯤꯗ
ꯎꯝ ꯀꯔꯤꯁꯨ ꯇꯧꯔ‌ꯣꯏ ꯑꯩꯒꯤ ꯅꯨꯄꯤꯗꯤ ꯌꯥꯝ ꯐꯕꯅꯤ ꯑꯩꯅ ꯍꯥꯏꯕ ꯍꯥꯏꯕ ꯏꯟꯕꯅꯤ
ꯊꯖꯗꯦ ꯅꯨꯡꯕꯤ ꯂꯩꯅꯤꯀꯣ
ꯑꯩꯒꯤ ꯅꯨꯄꯤꯗꯤ ꯌꯥꯝ ꯐꯕꯅꯦ ꯅꯪꯅ ꯍꯦꯟꯅ ꯁꯥꯊꯤꯒꯗꯧꯕ ꯃꯥꯜꯂꯦꯗ
ꯑꯩꯔꯣ ꯑꯁ ꯑꯩꯗꯤ ꯑꯗꯨ ꯑꯗꯨꯒꯨꯝꯕ ꯌꯥꯗꯦ
ꯑꯗꯨꯒꯨꯝꯕ ꯌꯥꯗꯦ
ꯍꯣꯏ
ꯀꯩꯒꯤ ꯃꯤ ꯋꯥꯔꯤ ꯁꯥꯕꯕꯨ ꯌꯥꯗꯕ꯭ꯔꯣꯅꯦ
ꯌꯥꯗꯦ ꯑꯩꯗꯤ ꯀꯅꯥꯝꯗ ꯋꯥꯔꯤ ꯁꯥꯟꯅꯕ ꯌꯥꯗꯦ
ꯋꯥꯈꯟ ꯌꯥꯝ ꯄꯤꯛꯑꯦ
ꯍꯣꯏ ꯑꯩꯗꯤꯀꯣ ꯈꯝꯕꯜꯂꯦꯕ ꯌꯥꯝꯅ
ꯎꯝ
ꯈꯪꯕ꯭ꯔꯥ ꯈꯝꯕꯜꯂꯦ ꯍꯥꯏꯕꯁꯦ
ꯑꯗꯨꯗꯤ ꯇꯤꯟ ꯑꯩ ꯈꯪꯗꯦ ꯀꯔꯤ ꯍꯥꯏꯕ꯭ꯔꯣ
ꯈꯝꯕꯜꯂꯦꯕ ꯑꯩꯗꯤꯀꯣ ꯅꯨꯡꯁꯤꯔꯗꯤ ꯐꯖꯅ ꯅꯨꯡꯁꯤꯅꯕ ꯅꯨꯡꯁꯤꯗ꯭ꯔꯒꯅ ꯄꯨꯔꯥ ꯏꯁꯇ꯭ꯔꯦꯟꯖ꯭ꯔ ꯈꯪꯅꯔꯁꯨ
ꯎꯝ ꯈꯪꯅꯗꯕꯒꯤ ꯇꯥꯏꯞꯇ ꯇꯧꯕ
ꯍꯣꯏ
ꯎꯝ
ꯌꯥꯏ ꯀꯣ ꯑꯗꯨꯁꯨ
ꯌꯥꯏ ꯌꯥꯏ
ꯑꯗꯨꯗꯤ ꯑꯗꯨ ꯑꯗꯨꯕꯨꯗꯤ ꯃꯤꯒꯤ ꯃꯤꯒꯤ ꯑꯄꯥꯝ ꯑꯄꯥꯝꯕꯅꯦ
ꯊꯝꯃꯣꯏ ꯌꯥꯝ ꯀꯟꯕꯤ ꯅꯨꯄꯤꯅꯤꯅꯦ ꯅꯪꯁꯦ
ꯍꯣꯏ ꯀꯟ
ꯏꯁꯇꯞꯕꯣꯔꯟ ꯌꯥꯝ ꯏꯁꯇꯞꯕꯣꯔꯟ ꯇꯧꯕ ꯃꯤꯅꯤꯅꯦ
ꯑꯗꯨ ꯐꯔꯤꯅꯦ
ꯑꯗꯨ ꯏꯕꯥꯅꯤ ꯊꯨ‌ ꯏꯕꯥꯅꯤ ꯏꯕꯥꯅꯤ ꯊꯨꯡꯅꯕꯅ ꯐꯅꯤ ꯑꯗꯨꯗꯤ ꯑꯩ
ꯀꯩꯅꯣꯍ‌ꯦ ꯅꯪ ꯑꯉꯥꯡ ꯑꯉꯥꯡ ꯑꯃꯁꯨ ꯂꯩꯔꯒ ꯑꯩ ꯅꯪ ꯉꯥꯛꯇ ꯂꯩꯕ ꯉꯝꯃꯣꯏ
ꯅꯪ ꯆꯦꯀꯦꯟ ꯂꯥꯏꯁ ꯇꯧꯔꯣꯅ ꯌꯥꯗ꯭ꯔꯣ
ꯉꯃꯣꯏ ꯁꯨꯀꯉꯝ ꯉꯃꯣꯏ ꯑꯩ ꯁꯦꯔꯦꯟꯗ꯭ꯔ ꯇꯧꯔꯦ ꯑꯩ ꯉꯝꯃꯣꯏ
ꯉꯝꯅꯤꯉꯥꯏ ꯍꯣꯠꯅꯧ ꯏꯁꯀꯦꯟ ꯕꯥꯏꯖꯦ ꯅꯨꯡꯉꯥꯏꯕꯤꯗꯦꯗ
ꯑꯩ ꯇꯜꯂꯦꯀꯣ ꯑꯩꯗꯤ ꯑꯗꯨ